ꯍꯜꯂꯣ ꯇꯥꯔꯦ ꯇꯥꯔꯦ ꯅꯣꯏ ꯏꯃꯨꯡꯗꯤ ꯃꯤ ꯀꯌꯥꯝ ꯂꯩꯕ꯭ꯔꯣ
ꯑꯩꯈꯣꯏꯒꯤ ꯑꯥ ꯃꯤ ꯑꯉꯥꯡꯁꯤꯡꯁꯦ ꯃꯤ ꯃꯉꯥ ꯁꯨꯏꯌ‌ꯦ
ꯑꯣ ꯕꯕꯥꯒ ꯃꯃꯥꯒ ꯍꯥꯏꯔꯗꯤ ꯃꯤ
ꯑꯣ ꯑꯣ ꯏꯃꯥꯒ ꯕꯕꯥꯒ ꯃꯤ ꯃꯉꯥ ꯁꯨꯏꯌ‌ꯦ ꯑꯗꯨꯕꯨꯀꯣ ꯂꯣꯏꯅ ꯌꯨꯝ ꯄꯥꯟꯈ꯭ꯔꯦ
ꯑꯣ
ꯑꯅꯤ ꯑꯍꯨꯝ ꯑꯩꯅ ꯑꯩꯅ ꯃꯔꯤ ꯃꯥ ꯑꯇꯣꯝꯕꯗꯤ ꯀꯩꯅꯣ ꯃꯄꯥꯟꯗ ꯂꯩꯌ‌ꯦ
ꯑꯣ ꯑꯩꯈꯣꯏꯅ ꯃ ꯇꯔꯨꯛ ꯑꯣꯏꯕ
ꯑꯩꯁꯨ ꯃꯌꯨꯝ ꯄꯥꯜꯂꯦ
ꯑꯣ
ꯑꯩ ꯑꯩ ꯀ꯭ꯂꯥꯁꯃꯦꯠꯕꯨ ꯀꯩꯅꯣ ꯄꯥꯎ ꯐꯥꯎꯅꯩꯌꯦꯕ ꯉꯔꯥꯡꯁꯨ
ꯎꯝ
ꯑꯗꯣ ꯑꯩ ꯄꯥꯟꯈ꯭ꯔꯦ ꯍꯥꯏꯔꯒ ꯃꯥ ꯊꯥꯖꯗꯦꯕ ꯑꯗꯣ ꯆꯍꯤ ꯑꯃ ꯑꯅꯤꯗꯤ ꯁꯨꯔꯦꯕ
ꯑꯣ ꯅꯨꯄꯤꯗꯤ ꯌꯨꯝ ꯌꯨꯝ ꯉꯟꯅ ꯄꯥꯟꯒꯗꯧꯕꯅꯦꯍꯦ
ꯑꯃ ꯑꯅꯤ ꯑꯩꯗꯤ ꯀꯩꯅꯣ ꯆꯍꯤ ꯀꯌꯥꯗꯔꯥ ꯇ꯭ꯋꯦꯟꯇꯤ ꯐꯥꯏꯚ ꯍꯦꯟꯕꯗ ꯄꯥꯜꯂꯦ
ꯑꯣ
ꯇ꯭ꯋꯦꯟꯇꯤ ꯁꯤꯛꯁ ꯇ꯭ꯋꯦꯟꯇꯤ ꯁꯚꯦꯟ ꯍꯧꯖꯤꯛꯀꯤ ꯇ꯭ꯋꯦꯟꯇꯤ ꯁꯚꯦꯟ ꯁꯨꯔꯝꯃꯅꯤ
ꯎꯝ ꯎꯝ ꯎꯝ
ꯑꯗꯨꯅꯦ ꯑꯣ
ꯑꯩꯒꯤ ꯑꯩ ꯀꯔꯤ ꯊꯥꯗ ꯑꯣꯏꯕ
ꯎꯄꯥꯏ ꯂꯩꯥ ꯇꯦ ꯅꯪꯅ ꯑꯩ ꯑꯩ ꯑꯩ ꯂꯧꯕ ꯂꯥꯛꯑꯣ ꯍꯥꯏꯕ ꯃꯇꯝꯗ ꯅꯪ ꯂꯥꯛꯇꯦꯅ
ꯑꯁ
ꯂꯥꯛꯂꯝꯔꯣꯏ ꯍꯥꯟꯅ ꯊꯦꯡꯅꯔꯝꯃꯗꯤ ꯐꯒꯗꯣꯏꯕ ꯍꯥ ꯍꯥ ꯍꯥ ꯑꯁ ꯗꯁꯥꯅꯤꯍꯦ
ꯊꯦꯡꯅꯗ꯭ꯔꯁꯨ ꯂꯥꯎ ꯂꯥꯛꯑꯣ ꯍꯥꯏꯔ ꯀꯥꯟꯗ ꯅꯪ ꯂꯥꯛꯇꯕꯗꯣ
ꯎꯝ
ꯎꯄꯥꯏ ꯂꯩꯇꯦ ꯍꯣꯏ ꯉꯔꯥꯡꯁꯨ ꯃꯤ ꯑꯃꯕꯨ ꯄꯥꯎ ꯐꯥꯎꯅꯌꯦ ꯃꯥꯁꯨ ꯈꯪꯅꯕ ꯃꯥꯜꯂꯦ ꯏꯃꯥꯟꯅꯕ ꯑꯃ ꯍꯥꯏꯕꯗꯣ ꯑꯩ ꯉꯁꯥꯏ ꯑꯗꯨꯒ ꯑꯩ ꯃꯣꯏꯗꯒꯤ ꯀꯩꯅꯣ ꯇꯧꯕꯅꯦ ꯅꯪ ꯌꯨꯝ ꯄꯥꯟꯅꯦ ꯃꯣꯏꯒꯤ ꯀ꯭ꯂꯥꯁꯃꯦꯠ ꯑꯣꯏꯕꯅꯦ ꯍꯥꯏꯔꯒꯀꯣ ꯑꯣ ꯃꯥꯅ ꯍꯥꯏꯕꯤꯗꯦ ꯅꯪꯒꯤ ꯅꯝꯕꯔꯗꯣ ꯀꯩꯝ ꯃꯥꯗꯤ ꯁꯨꯝ ꯉꯥꯡꯉꯦ ꯂꯩꯔꯕ ꯑꯩꯗꯤ ꯑꯁꯦꯡꯕ ꯉꯥꯡꯉꯒ ꯑꯁꯦꯡꯕ ꯌꯨꯝ ꯄꯥꯟꯈ꯭ꯔꯦ ꯍꯥꯏꯔꯒ ꯄꯥꯜꯂꯝꯅꯤ ꯄꯥꯜꯂꯝꯅꯤ ꯍꯥꯏ
ꯄꯥꯎ ꯐꯥꯎꯅꯗꯕꯒꯤ ꯑꯣꯏꯔꯝꯒꯅꯦꯕ ꯅꯪꯒꯤꯗꯣ ꯄꯥꯎ ꯐꯥꯎꯅꯗꯕꯒꯤ ꯎꯝ ꯎꯝ
ꯑꯩꯁꯨ ꯅꯝꯕꯔ ꯁꯤꯟꯕꯅꯦꯕ
ꯑꯆꯥ
ꯑꯗꯨꯒꯤ ꯃꯣꯏ ꯀ꯭ꯂꯥꯁꯃꯦꯠꯁꯤꯡꯒꯤꯗꯤ ꯂꯣꯏꯅ ꯀꯣꯂꯦꯖꯀꯤ ꯃꯇꯝꯗ ꯂꯣꯏꯅ ꯂꯩꯕꯅꯦꯕ ꯑꯩꯈꯣꯏꯀꯣ ꯑꯗꯨꯝ ꯑꯗꯨꯒ ꯑꯩ ꯅꯝꯕꯔ ꯁꯤꯟꯕꯒꯤ ꯂꯣꯏꯅ ꯃꯥꯡꯈ꯭ꯔꯕ ꯃꯣꯏꯒꯤ ꯅꯝꯕꯔꯁꯨ ꯑꯩꯒꯤ ꯅꯝꯕꯔꯁꯨ ꯃꯣꯏꯗꯤ ꯑꯥ ꯀꯩꯅꯣ ꯑꯅꯧꯕ ꯅꯠꯇꯕꯗꯣ ꯂꯩꯔꯝꯒꯅꯤ
ꯑꯣ
ꯑꯗꯨꯒꯤ
ꯑꯉꯥꯡꯗꯤ ꯀꯌꯥꯁꯨ
ꯃꯤ ꯈꯔꯗꯤ ꯈꯪꯉꯣꯏꯍꯦ ꯑꯃꯈꯛꯇ ꯑꯃ ꯆꯍꯤ ꯑꯅꯤ ꯌꯨꯝ ꯄꯥꯜꯔꯝꯃꯣ
ꯑꯦ ꯍꯣꯏ ꯁꯤꯗꯅꯨ ꯐꯖꯅ ꯂꯩꯌꯦ ꯑꯌꯥꯝꯕ ꯑꯃ ꯆꯍꯤ ꯆꯍꯤ ꯆꯍꯤ ꯑꯅꯤ ꯆꯅꯤ ꯑꯍꯨꯝꯗ ꯑꯉꯥꯡ ꯑꯅꯤ ꯂꯩꯕꯅꯦꯍꯦ
ꯑꯣ ꯑꯁ ꯌꯥꯝ ꯋꯥꯔꯝꯗꯧꯃ ꯌꯥꯝ ꯋꯥꯕꯅꯦꯗ
ꯑꯣ ꯑꯃꯁꯤꯁꯨ ꯌꯥꯝꯅ ꯎꯝ ꯃꯃꯥꯗꯨꯁꯨ ꯌꯥꯝ ꯀꯪꯕꯅꯦ ꯎꯝ ꯑꯩꯈꯣꯏꯗꯥꯗ ꯊꯣꯛꯑꯦ ꯕꯕꯥꯒꯤ ꯑꯩꯈꯣꯏ ꯕꯕꯥꯒꯤ ꯃꯌꯥꯝꯕꯒꯤ ꯃꯠ ꯃꯆꯥꯅꯨꯄꯥ ꯑꯍꯟꯅꯦꯕ
ꯑꯣ
ꯎꯝ ꯃꯊꯪ ꯃꯄꯣꯛꯇ ꯑꯣꯏꯅ ꯊꯦꯡꯅꯕ ꯇꯥꯔꯦꯅ
ꯃꯄꯣꯛ ꯂꯩꯥꯕꯔꯅꯦ
ꯑꯦ ꯃꯊꯪ ꯃꯄꯣꯛ ꯂꯩꯌꯦꯅ
ꯂꯩꯌꯦ ꯂꯩꯌꯦ ꯍꯣꯏ ꯑꯗꯣ ꯑꯗꯣ ꯑꯗꯨꯗ ꯑꯣꯏꯅ ꯊꯦꯡꯅꯔꯁꯦ ꯐꯖꯅ ꯍꯥ
ꯑ
ꯑꯩꯒꯤ ꯅꯝꯕꯔꯁꯨ ꯅꯤꯡꯁꯤꯡꯂꯝꯅꯤ ꯑ ꯑꯗꯨ ꯑꯗꯨꯒ ꯃꯊꯪ ꯃꯄ‌ꯣꯛꯇꯗꯤ
ꯍꯣꯏ ꯑꯁ ꯊꯃꯣꯏꯗ ꯏꯔꯒ ꯊꯝꯂꯝꯂꯒꯦꯕ ꯑ ꯃꯥꯁꯨ ꯀꯩꯅꯣ ꯍꯧꯖꯤꯛꯀꯤꯗꯨ ꯍꯧꯖꯤꯛꯀꯤ ꯅꯨꯄꯥꯗꯣ
ꯎꯝ
ꯅꯣꯏ ꯈꯨꯟꯒꯤ ꯅꯣꯏ ꯈꯨꯟꯗꯒꯤꯔ ꯑꯣꯏꯔꯝꯒꯅꯤ ꯑ‌ꯣꯏꯔꯝꯒꯅꯤ
ꯀꯩꯍꯥꯏꯕ
ꯅꯣꯏ ꯈꯨꯟꯗꯒꯤ ꯑꯣꯏꯔꯝꯕꯅꯦꯕ
ꯑꯣ ꯑꯩ ꯃꯥꯟꯅꯕꯗꯨꯔꯣ
ꯎꯝ
ꯍꯣꯏ ꯍꯣꯏ ꯑꯩꯈꯣꯏ ꯈꯨꯟꯗꯩꯅꯦ
ꯎꯝ ꯑꯗꯨꯒ ꯀꯩꯅꯣꯗ ꯃꯄꯥꯟꯗ ꯂꯩꯕ ꯆꯠꯄ ꯃꯄꯥꯟꯗ ꯃꯍꯥꯛ ꯍꯧꯖꯤꯛꯀꯤ ꯃꯄꯥꯟꯗ ꯑꯗꯨꯝ ꯀꯩꯅꯣ ꯃꯣꯏ ꯌꯨꯝꯗꯣ ꯂꯩꯔꯕꯅꯤꯅꯀꯣ
ꯑꯣ ꯍꯣꯏ
ꯎꯝ ꯍꯥꯟꯅꯗꯤ ꯀꯩꯅꯣꯗ ꯁꯅꯥ ꯂꯩꯕꯥꯛꯇ ꯑꯩꯒ ꯑꯗꯨꯝ ꯀꯩꯅꯣꯗ ꯃꯥ ꯃꯥ ꯃꯥꯒꯤ ꯃꯃꯥꯒꯤ ꯃꯔꯛ ꯃꯌꯥ ꯃ ꯃꯌꯥ ꯄꯥꯏꯕ ꯍꯩꯇ꯭ꯔꯦꯅꯦ ꯃꯃꯥꯒꯤ ꯎꯝ ꯃꯆꯦꯀꯣ ꯎꯝ
ꯃꯃꯥꯒꯤ ꯃꯌꯥꯝ ꯀꯩꯅꯣ ꯗꯗꯥ
ꯎꯃ ꯅꯠꯇꯦ ꯃꯆꯦ ꯃꯃꯥ ꯃꯃꯥꯒꯤ ꯃꯆꯦꯒꯤ ꯌꯨꯝꯗ ꯂꯩꯔꯛꯄꯅꯦꯕ ꯎꯝ ꯑꯩꯁꯨ ꯑꯗꯨꯗ ꯑꯗꯨꯝ ꯂꯩꯔꯛꯄ ꯍꯣꯏ ꯍꯣꯏ ꯍꯣꯏ
ꯑꯣ ꯈꯪꯉꯦ ꯈꯪꯉꯦ ꯍꯣꯏ ꯑꯗꯨꯝ ꯂꯩꯌꯦ ꯍꯥꯏꯕꯅꯦ
ꯍꯥꯟꯅꯗꯤ ꯃꯅꯤꯄꯨꯔꯤꯒ ꯃꯅꯤꯄꯨꯔꯤꯁꯦ ꯑꯃꯐꯥꯎ ꯈꯪꯗꯕꯅꯦꯕ ꯃꯅꯤ ꯃꯅꯤꯄꯨꯔꯤꯒ ꯑꯩꯈꯣꯏꯒꯤ ꯑꯥꯔ ꯒ‌ꯣꯁ‌ꯦ ꯑꯝꯐꯥꯎ ꯈꯪꯗꯕꯅꯦꯕ ꯍꯦꯛ ꯊꯣꯛꯂꯛꯄ ꯀꯥꯟꯗ ꯑꯩꯈꯣꯏ ꯈꯨꯟꯗ ꯂꯥꯛꯑꯦ ꯑꯈꯣꯏ ꯈꯨꯟꯗ ꯂꯥꯎꯕꯗ ꯑꯁ ꯌꯥꯝ ꯅꯣꯛꯅꯤꯡꯕꯅꯦ ꯃꯥꯅ ꯀꯩꯅꯣ ꯑꯥꯔ ꯑꯣꯒ ꯉꯥꯡ ꯅꯛꯄꯗꯣ
ꯎꯇꯥ ꯄꯨꯜꯇꯥ ꯑꯗꯨꯝ ꯉꯥꯡꯂꯒ ꯂꯩꯕꯅꯦꯕ ꯃꯥꯗꯣ ꯑꯁ
ꯑꯗꯣ ꯀꯩꯅꯣ ꯎꯝ ꯑꯩꯈꯣꯏ ꯀꯣꯂꯦꯖ ꯀꯣꯂꯦꯖꯀꯤ ꯃꯇꯝꯁꯨ ꯃꯥꯁꯦ ꯃꯅꯤꯄꯨꯔꯤ ꯇꯝꯕꯤꯌꯣ ꯇꯝꯕꯤꯌꯣꯅ ꯑꯗꯨꯝ ꯍꯥꯏꯕꯅꯦ ꯑꯩꯈꯣꯏꯗ ꯑꯩꯈꯣꯏꯁꯨ ꯈꯪꯗꯦꯕ ꯑꯗꯣ ꯅꯣꯏꯗꯤ ꯈꯔ ꯈꯔ ꯍꯥꯏꯌꯦ ꯑꯗꯣ ꯇꯝꯕꯤꯌꯣ ꯑꯥꯔꯣꯁꯨ ꯇꯝꯕꯤꯌꯣ ꯑꯗꯨꯝ ꯍꯥꯏꯕꯅꯦ
ꯑꯩꯈꯣꯏ ꯀ꯭ꯂꯥꯁꯇꯁꯨ ꯀꯣ ꯀꯩꯅꯣ ꯑꯩꯈꯣꯏ ꯁꯦꯛꯁꯟꯗ ꯁꯣ ꯃꯤ ꯑꯥꯔꯣꯁꯦ ꯃꯤ ꯑꯍꯨꯝ ꯑꯃꯒ ꯁꯨꯔꯖꯤ ꯃꯤ ꯃꯔꯤ ꯈꯛꯇꯅꯦꯕ
ꯎꯝ
ꯂꯣꯏꯅ ꯀꯩꯅꯣ ꯃꯌꯥꯡꯒ ꯀꯩꯅꯣ ꯉꯥꯛ
ꯎꯝ ꯕꯤꯔ‌ꯦ ꯂꯧꯕꯒꯤ
ꯑꯣ ꯑꯗꯨ ꯍꯥꯏꯅꯨꯍꯦ ꯀꯔꯤꯅꯣ
ꯑꯗꯨ ꯃꯇꯝꯗ ꯑ ꯅꯣꯏ ꯃꯥꯗꯤ ꯃꯥꯅ ꯗꯤ ꯇꯔꯣꯏ ꯍꯦ
ꯅ‌ꯣꯛꯅꯤꯡꯉ‌ꯦ ꯋꯥꯔꯤ ꯁꯦ ꯑꯁꯦꯡ ꯁꯦꯡꯕ ꯉꯥꯡꯕꯒꯤꯀꯣ ꯑꯁ
ꯎꯝ
ꯂꯣꯏꯔꯦ ꯉꯔꯥꯡ ꯅꯍꯥ ꯍꯣꯏ
ꯍꯥꯏꯌꯣ ꯍꯥꯏꯌꯣ ꯍꯟꯅ ꯍꯥꯟꯅ ꯅꯣꯏꯒꯤ ꯕꯦꯠꯁ ꯅꯣꯏꯒꯤ ꯍꯧꯖꯤꯛ ꯍꯧꯖꯤꯛ ꯑꯩꯅ ꯍꯥꯏꯕ ꯒ꯭ꯔꯦꯖ꯭ꯋꯦꯁꯟꯒꯤ ꯀꯩꯅꯣꯗꯣ ꯂꯥꯏꯟꯗꯣ ꯑꯗꯨꯗ ꯑꯩꯒꯤ ꯑꯦꯛꯁꯁꯨ ꯍꯥꯟꯅ ꯌꯥꯎꯔꯝꯕꯅꯦꯕ
ꯑꯩ ꯑꯩꯈꯣꯏ ꯀ꯭ꯂꯥꯁꯃꯦꯠ
ꯅꯠꯇꯦ ꯖꯨꯅꯤꯌ꯭ꯔ ꯑꯣꯏꯔꯝꯒꯅꯤꯅ ꯈꯔ ꯎꯝ ꯀꯦ ꯗꯒꯤꯅꯦ ꯃꯥꯗꯤ
ꯑꯣ
ꯈꯪꯉꯝꯒꯅꯤꯗ ꯅꯣꯏꯗꯤ ꯄꯨꯜꯂꯗꯤ ꯑꯗꯨꯝ ꯇꯧꯕꯅꯦ ꯇꯧꯔꯗꯤ
ꯈꯡꯒꯝꯗꯧ ꯃꯥꯟꯕ
ꯎꯝ ꯑꯦꯜꯗꯒꯤ ꯍꯥꯟꯅ ꯍꯧꯕꯅꯦ
ꯑꯣ
ꯑꯗꯨꯒ ꯑꯗꯨ ꯅꯨꯄꯥꯒ ꯑꯗꯨꯝ ꯈꯪꯅꯕꯅꯦꯕ ꯑꯗꯨꯒ ꯑꯗꯨ ꯇꯣꯛꯅꯈ꯭ꯔꯕ ꯑꯩꯗꯣ ꯈ꯭ꯔ ꯇꯟꯕꯒꯤ
ꯅꯨꯄꯤꯅ ꯇꯟꯗ꯭ꯔꯒ ꯅꯪ ꯅꯨꯄꯥꯅ ꯑꯣꯏꯅ ꯇꯜꯂꯦꯅꯦ
ꯎꯝ ꯍꯣꯏ ꯈꯔ ꯆꯤꯜꯍꯥꯎ ꯊꯤꯕ ꯑꯩꯗꯣ
ꯅꯨꯄꯤ ꯈꯔ ꯃꯁꯛ ꯊꯤꯕ ꯀꯣꯏꯅꯤꯡꯕꯥ ꯃꯤꯁ ꯃꯁꯛ ꯅꯨꯄꯤ ꯃꯁꯛ ꯐꯖꯕ ꯀꯣꯏꯕꯗꯩꯗꯤ ꯀꯣꯏꯕꯁꯦ ꯅꯨꯄꯤ ꯃꯁꯛ ꯐꯖꯕꯁꯦ ꯌꯥꯝꯅ ꯈꯔꯗꯤ ꯄꯣꯡꯉꯦ ꯍꯥꯏꯕꯅꯦꯕ
ꯑꯗꯨꯒꯤꯗꯤ ꯅꯨꯄꯤ ꯃꯁꯛ ꯑꯊꯤ ꯑꯊꯤꯕ ꯄꯥꯝꯃꯦ ꯄꯥꯝꯃꯦꯕ ꯎꯝ ꯑꯁ ꯑꯗꯨꯅꯦ ꯑꯁ ꯍꯥꯟꯅꯗꯤ ꯍꯥꯟꯅ ꯊꯦꯡꯅꯔꯝꯃꯗꯤꯀꯣ ꯑꯁ
ꯑꯣ
ꯆꯥꯛꯈ꯭ꯔꯦꯗꯀꯣ ꯑꯥ
ꯅꯣꯛꯅꯤꯡꯉꯦꯗ ꯑꯁꯦꯡꯕ ꯀꯣ ꯑꯁꯦꯡꯕꯀꯣ ꯍꯥꯏꯌꯦ ꯑꯃꯨꯛꯀ ꯃꯥꯁꯦ ꯑꯩ ꯑ ꯀꯩꯅꯣ ꯅꯪꯒꯤ ꯔꯤꯂꯦꯇꯤꯞꯁ ꯑꯃꯗꯣ ꯑꯗꯣ ꯃꯥ ꯍꯧ ꯃꯥꯁ ꯁꯨ ꯑꯩꯒꯤ ꯅꯝꯕ꯭ꯔꯁꯦ ꯂꯣꯏꯅ ꯂꯩꯔꯝꯒꯅꯤ ꯑꯗꯨꯕꯨ ꯑꯅꯧꯕ ꯑꯃꯗꯣ ꯂꯩꯔꯝꯃꯣꯏꯕ ꯃꯣꯏ ꯀ꯭ꯂꯥꯁꯃꯦꯠꯁꯤꯡꯁꯦꯀꯣ
ꯑꯣ ꯃꯃꯥꯒꯤ ꯃꯥꯒꯤ ꯐꯣꯟꯗꯣ ꯌꯥꯗ꯭ꯔꯕꯅꯦꯕ
ꯑꯥ ꯑꯩꯁꯨ ꯑꯩꯁꯨ ꯑꯩꯒꯤꯗꯤ ꯌꯥꯏ ꯍꯣꯏ ꯑꯗꯨꯕꯨ ꯅꯝꯕ꯭ꯔꯗꯤ ꯑꯗꯨꯝ ꯂꯩꯌꯦ ꯃꯣꯏꯒꯤꯁꯨ
ꯌꯥꯗꯕꯗꯣ ꯃꯥꯗꯣ ꯑꯃ ꯁꯤꯜꯂꯕꯅꯦꯕ ꯐꯣꯟ ꯐꯣꯟꯗꯣ ꯑꯗꯨꯒ ꯑꯃꯩꯅ ꯃꯥꯁ ꯀꯗꯥꯏꯗꯅꯣ ꯃꯥ ꯆꯠꯂꯨꯔ ꯀꯥꯎꯈ꯭ꯔꯦꯅꯦ ꯃꯌꯨꯝꯗ ꯅꯠꯇ꯭ꯔ ꯑꯦ ꯀꯩꯅꯣꯅꯦ ꯑꯗꯨꯂꯣ ꯅꯣꯏꯒꯤ ꯀꯩꯅꯣ ꯂꯣꯏꯔꯦ ꯗ ꯃꯥꯗꯣ ꯀꯩꯅꯣ ꯑꯦꯝ ꯌꯨꯗ ꯗꯥꯏꯔꯦꯛ ꯆꯠꯄ ꯃꯜꯂꯦꯕ
ꯑ ꯑꯦꯝ ꯌꯨꯗ ꯆꯠꯄꯅꯦ ꯃꯥ
ꯎꯝ
ꯑꯩꯈꯣꯏ ꯀ꯭ꯂꯥꯁꯃꯦꯠꯁꯤꯡꯗꯣ ꯑꯌꯥ ꯃꯥꯁꯇ꯭ꯔ ꯂꯣꯏ ꯇꯧꯅꯩꯗꯥ
ꯎꯝ
ꯏꯃꯥꯟꯅꯕꯤ ꯑꯃꯁꯨ ꯇꯧꯔꯁꯦ ꯂꯥꯎ ꯇꯧꯔꯁꯦ ꯍꯥꯏꯔꯒꯀꯣ ꯌꯦ
ꯎꯝ
ꯑꯩꯈꯣꯏ ꯑꯥꯔꯣꯗꯣ ꯏꯕꯥꯅꯤ ꯈꯛꯇꯅꯦꯕ ꯅꯨꯄꯤꯁꯦ ꯁꯦꯛꯁꯟꯗ
ꯎꯝ
ꯇꯧꯔꯁꯦ ꯍꯥꯏꯔꯒ ꯑꯁ ꯑꯩ ꯇꯧꯅꯤꯡꯗ꯭ꯔꯦ ꯂꯥꯏꯔꯤꯛꯁꯨ ꯄꯥꯅꯤꯡꯗ꯭ꯔꯦ ꯍꯥꯏꯕ ꯌꯥꯝ ꯋꯥꯏꯑꯦ ꯑꯁ ꯑꯁꯦꯡꯡꯕꯣꯀꯣ
ꯎꯝ
ꯌꯥꯝ ꯋꯥ ꯑꯩꯣꯏ ꯈꯥꯡꯕ ꯉꯝꯗꯣꯏꯒꯤ ꯍꯧꯖꯤꯛꯁꯦ ꯑꯗꯨꯝ ꯐ꯭ꯔꯤꯗ ꯂꯩꯔꯦ ꯍꯥ ꯌꯨꯝꯗ ꯑꯗꯨꯝ ꯂꯩꯕꯅꯦ ꯍꯧꯖꯤꯛꯇꯤ ꯃꯊꯛꯇ ꯀꯥꯔꯒ ꯐꯝꯃꯅꯤ ꯇꯥꯕ꯭ꯔꯥ ꯑꯩꯒꯤ ꯕꯦꯛꯒ꯭ꯔꯥꯎꯟꯁꯦ ꯌꯝꯗꯅꯠꯇꯦꯕ
ꯎꯝ ꯎ ꯎꯝ
ꯌꯨꯝꯗꯗꯤ ꯃꯤ ꯌꯥꯝ ꯂꯩꯌꯦꯕ
ꯎꯝ ꯑꯗꯣ ꯅꯃꯥꯟꯅꯕꯗꯣ ꯎꯝ ꯍꯥꯟꯅꯗꯤ ꯀꯩꯅꯣꯅ ꯃꯥꯁꯨ ꯑꯣꯖꯥ ꯇꯧꯔꯝꯕꯅꯦꯕ ꯍꯥꯟꯅ
ꯑꯣ ꯃꯥ ꯃꯥꯁꯨ ꯍꯥꯏ ꯃꯥꯁꯤ ꯁꯤꯅꯤꯌꯔꯅꯦꯗꯤ ꯍꯥꯏꯕꯅꯦ ꯀꯩꯅꯣ ꯒꯦꯞ ꯌꯥꯝ ꯂꯩꯕꯅꯦꯗꯤ ꯍꯥꯏꯕꯅꯦ ꯅꯣꯏꯗꯤ ꯑꯉꯥꯡꯉ ꯑꯉꯥꯡꯉꯦ ꯇꯧꯔꯒꯣ ꯑꯩꯈꯣꯏꯕꯨ ꯌꯥꯝꯨ ꯀꯩꯅꯣ ꯇꯥꯎꯅꯦ ꯃꯥꯁꯦ ꯎꯁꯤꯠꯇꯕ
ꯍꯣꯏ ꯑꯗꯨ ꯆꯍꯤ ꯆꯍꯤ ꯆꯍꯤꯗꯤ ꯅꯧꯔꯤ ꯆꯍꯤꯗꯤ ꯑꯩꯒ ꯃꯥꯟꯅꯕꯅꯦꯕ ꯃꯥꯟꯅꯔꯝꯒꯅꯤ ꯍꯣꯏ ꯑꯩꯉꯣꯟꯗꯗꯤ ꯀꯔꯝꯕ ꯆꯍꯤ ꯃꯥꯟꯅꯔꯝꯒꯅꯤ ꯍꯣꯏ
ꯑꯗꯣ ꯅꯣꯏ ꯅꯣꯏꯅ ꯑꯉꯥꯡ ꯑꯣꯏꯔꯝꯒꯅꯦꯕ ꯑꯩꯉꯣꯟ ꯑꯩꯉꯣꯟꯗꯒꯤ
ꯎꯝ ꯍꯣꯏ ꯑꯣꯏꯔꯝꯒꯅꯤ ꯑꯗꯨꯕꯨ ꯃꯥꯗꯣ ꯁ꯭ꯀꯨꯜꯗꯣ ꯉꯟꯅ ꯀꯥꯕ ꯑꯗꯣ ꯆꯍꯤ ꯑꯃ ꯁ꯭ꯀꯨꯜ ꯀꯥꯞꯕ ꯇꯦꯟ ꯇꯨꯋꯦꯜꯐ ꯂꯣꯏꯔꯒ ꯃꯥꯗꯣ ꯀꯩꯅꯣ ꯑꯦꯝ ꯕꯤ ꯕꯤ ꯑꯦꯁ ꯁꯥꯕꯅꯦ ꯑꯦꯝ ꯕꯤ ꯕꯤ ꯑꯦꯁ ꯎꯝ ꯎꯝ ꯊꯣꯛꯑꯦ ꯊꯣꯛꯄꯗꯣ ꯃꯥꯗ ꯇꯟ ꯔꯕ ꯃꯥꯜꯂꯦꯕ ꯇꯟꯕꯗꯣ ꯑꯃꯨꯛꯀ ꯗꯤ ꯑꯦꯝꯗ ꯕꯤꯕꯤ ꯑꯃꯨꯛꯀ ꯂꯧꯋꯦ
ꯎꯝ
ꯑꯗꯨꯗ ꯂꯣꯏꯔꯦ ꯑꯗꯨ ꯇꯧꯔꯒ ꯀꯩꯅꯣ ꯑꯦꯝ ꯌꯨꯗ ꯃꯥꯁꯇꯔ ꯇꯧꯔꯦ ꯑꯗꯨꯒ ꯄ꯭ꯔꯣꯐꯦꯁꯥꯔꯒꯤ ꯀꯩꯅꯣ ꯔꯤꯖꯜ ꯊꯣꯛꯑꯦ ꯃꯥꯗꯣ ꯑꯗꯨꯒ ꯇꯖꯤꯛ ꯇꯝꯅꯒ ꯂꯩꯌꯦꯦ
ꯀꯩꯅꯣ ꯃꯥꯁꯇꯔꯁꯦ ꯆꯍꯤ ꯀꯌꯥꯅꯥ ꯁꯤ ꯑꯅꯤ ꯑꯣꯏꯕꯅꯤ ꯃꯤꯅ ꯍꯥꯏꯅꯕꯗꯤ ꯍꯧꯖꯤꯛꯀꯥꯟꯗꯤ ꯑꯃꯈꯛꯇꯅꯤ ꯍꯥꯏ ꯍꯥꯏꯅꯩꯅ
ꯎ ꯑꯩꯁꯨ ꯑꯗꯨꯃꯥꯏꯅ ꯇꯥꯕꯅꯦꯕ ꯅꯍꯥꯟꯗꯣ ꯁꯤ ꯕꯤ ꯑꯦꯗ ꯆꯍꯤ ꯍꯥꯞꯀꯠꯂꯦ ꯍꯥꯏꯕꯅꯦꯕ
ꯎꯝ
ꯚꯦꯗ ꯆꯍꯤ ꯁꯦꯃꯦꯁꯇꯔꯗꯨꯣ ꯇꯔꯦꯠ ꯅꯤꯄꯥꯟ ꯐꯥꯎ ꯂꯩꯏ ꯍꯥꯏꯌꯦ
ꯎꯝ ꯍꯣꯏ
ꯎꯝ ꯐꯣꯔ ꯐ ꯐꯣꯔꯠ ꯏꯌꯥꯔ ꯐꯥꯎ ꯂꯩ ꯍꯥꯏꯕꯅꯦꯕ ꯃꯣꯏꯗꯣ
ꯑꯣ ꯍꯥꯏꯌꯦꯕ ꯑꯗꯨꯒ ꯍꯧꯖꯤꯛ ꯑꯗꯨꯝ ꯍꯪꯉꯒ ꯃꯥꯁꯇꯔꯁꯨ ꯆꯍꯤ ꯑꯅꯤꯅꯦ ꯑꯗꯨꯝ ꯍꯥꯏꯔꯒ ꯂꯩꯔꯦ ꯑꯩ ꯒ꯭ꯌꯥꯟ ꯇꯥꯗꯕ ꯑꯗꯣ ꯑꯗꯨꯗꯤ ꯑꯩꯣꯏ ꯍꯣꯏ ꯑꯗꯨ ꯒ꯭ꯔꯦꯖꯨꯑꯦꯁꯟꯁꯨ ꯆꯍꯤ ꯃꯔꯤ ꯁꯨꯕ ꯑꯗꯨꯒ ꯃꯥꯁꯇꯔꯁꯨ ꯑꯃꯨꯛ ꯑꯅꯤ ꯁꯨꯔꯗꯤ ꯂꯣꯏꯔꯦꯍꯦ ꯍꯟꯅꯨꯔꯛꯀꯅꯤ ꯑꯩꯈꯣꯏꯗꯤ ꯍꯟꯅꯨꯕꯤ
ꯑ
ꯎꯝ
ꯎꯝ ꯅꯣꯏ ꯅꯣꯏꯒꯤ ꯚꯤꯇꯥꯃꯤꯟꯗꯤ ꯀꯔꯤ ꯊꯕꯛ ꯇꯧꯕ꯭ꯔꯥ
ꯊꯕꯛ ꯀꯩ ꯍꯥꯏꯁꯤꯔꯥ ꯊꯕꯛꯗꯤ ꯇꯧꯗꯤ ꯇꯧꯋꯤ ꯍꯣꯏ ꯑꯁ